ꯇꯥꯕ꯭ꯔꯣ
ꯈꯪꯗꯦ ꯇꯥꯕ꯭ꯔꯣ
ꯍꯩꯃꯥ ꯀ꯭ꯌꯝ ꯇꯥꯗꯤꯌꯦ ꯇꯥꯕ꯭ꯔꯣ
ꯇꯥꯏꯌꯦ ꯇꯥꯏꯌꯦ ꯍꯜꯂꯣ ꯇꯥꯕ꯭ꯔꯣ
ꯅꯦꯠꯋꯥꯔꯛꯅꯔ ꯀꯔꯤꯅꯣ ꯀ꯭ꯌꯝ ꯇꯥꯗꯦ
ꯀ꯭ꯌꯝ ꯇꯥꯗꯤꯌꯦ ꯑꯩꯗꯤ ꯀꯩꯗꯧꯕꯒꯤꯔꯥ ꯈꯪꯗꯦꯀꯣ
ꯇꯥꯗ꯭ꯔꯦ
ꯅꯦꯠꯋꯥꯔꯛꯇꯤ ꯑꯗꯨꯝ ꯌꯥꯏꯌꯦ ꯑꯩꯉꯣꯟꯗꯗꯤ
ꯍꯥ
ꯅꯪꯒꯤ ꯑꯦꯠꯋꯥꯛꯅꯔꯥ
ꯑꯁ ꯑꯩ ꯑꯩ ꯅꯦꯠꯇꯤ ꯅꯨꯡꯉꯥꯏꯌꯦꯅꯦ
ꯈꯪꯗ꯭ꯔꯦ ꯑꯩꯁꯨ ꯅꯨꯡꯉꯥꯏꯌꯦ ꯑꯗꯨꯝ ꯅꯦꯠꯇꯤ
ꯀꯩꯒꯤꯅꯣ ꯍꯧꯖꯤꯛꯇ ꯑꯗꯨꯝ ꯋꯥꯔꯤ ꯁꯥꯟꯅꯔꯝꯕꯅꯦ ꯑꯩꯁꯨ ꯀꯩꯗꯧꯔ ꯂꯩꯒꯦ
ꯑꯩ ꯎꯝ
ꯀꯩꯀꯩ ꯇꯧꯔ ꯂꯩꯒꯦ ꯍꯧꯖꯤꯛꯇꯤ
ꯀꯩꯅꯣ ꯑꯩꯁꯦ ꯑꯗꯨꯝ ꯇꯨꯝꯃꯒꯥ ꯐꯃꯨꯡꯗ ꯑꯗꯨꯝ ꯂꯩꯌꯦ ꯆꯥꯛ ꯆꯥꯕ ꯂꯣꯏꯔꯒ ꯅꯪꯗꯤ
ꯑꯩꯗꯤ ꯀ꯭ꯌꯝ ꯇꯧꯗꯦꯗ ꯑꯗꯨꯝ ꯁ꯭ꯀꯨꯜ ꯆꯠꯂꯦ ꯁ꯭ꯀꯨꯨꯜ ꯆꯠꯂꯒ ꯑꯗꯨꯝ ꯍꯜꯂꯛꯑꯦ ꯋꯥꯃꯟꯕꯒꯤ ꯑꯗꯨꯝ ꯍꯤꯞꯄꯝꯕꯅꯦ ꯑꯩꯁꯨ
ꯎꯝ
ꯊꯥꯔꯒ ꯌꯥꯝ ꯁꯥꯕꯅꯤꯅ ꯑꯁ
ꯍꯣꯏ ꯑꯈꯣꯏꯗꯁꯨ ꯌꯥꯝ ꯁꯥꯕ ꯍꯥꯏꯇꯥꯔꯦ
ꯁ꯭ꯀꯨꯜ ꯆꯠꯂꯦ ꯍꯜꯂꯛꯑꯦ ꯍꯤꯞꯄꯦ ꯆꯥꯔꯦ ꯇꯨꯝꯃꯦ ꯁꯤ ꯈꯛꯇꯅꯦ ꯑꯩꯅ ꯇꯧꯔꯤꯁꯦ
ꯑꯥ
ꯀꯩꯀꯩ ꯊꯕꯛ ꯇꯧꯔꯒ ꯂꯩꯔꯒꯦ ꯃꯄꯥꯟ ꯂꯩ ꯔꯥ ꯁꯤꯗ ꯂꯩꯕ꯭ꯔꯣ ꯍꯣꯏ ꯑꯩꯗꯤ ꯑꯣꯖꯥꯅꯤ
ꯑꯣ ꯌꯥꯝ ꯐꯩꯅꯦ ꯅꯤꯁꯥ ꯄꯁꯥ ꯈꯔ ꯈꯔ ꯇꯣꯢꯅ ꯆꯥꯗꯕ ꯈꯣꯢꯗꯣ ꯃꯥꯕꯨ ꯈꯔ ꯈꯔ ꯇꯥꯅꯧꯕꯗꯣ ꯌꯥꯝ ꯐꯩꯗꯥ
ꯑꯣꯖꯥ ꯑꯣꯏꯔꯦ ꯑꯣꯖꯥ ꯑꯣꯏꯕꯒꯤ ꯌꯥꯝ ꯋꯥꯔꯦ ꯄꯨꯊꯥꯕ ꯁꯪꯗ ꯗ꯭ꯔꯦ ꯁ꯭ꯀꯨꯜ ꯆꯠꯂꯦ ꯍꯜꯂꯛꯑꯦ ꯍꯜꯂꯛꯑꯒ ꯑꯗꯨꯝ ꯇꯨꯏꯁꯟ ꯍꯧꯔꯦ ꯔꯦ ꯇꯨꯏꯁꯟ ꯍꯧꯔꯒ ꯇꯨꯏꯁꯟ ꯂꯣꯏꯔꯗꯤ ꯆꯥꯛ ꯊꯣꯡꯉꯦ ꯆꯥꯛ ꯊꯣꯡꯕ ꯂꯣꯏꯔꯒ ꯆꯥꯕ ꯈꯣꯠꯄ ꯑꯗꯨꯝ ꯀꯣꯜꯂꯤꯛ ꯐꯦꯡꯕ ꯂꯣꯏꯔꯒ ꯑꯗꯨꯝ ꯂꯦꯁꯟ ꯄ꯭ꯂꯥꯅꯤꯡ ꯈꯔ ꯈꯔ ꯇꯧꯔꯦ ꯂꯦꯁꯟ ꯄ꯭ꯂꯥꯟꯅꯤꯡ ꯇꯧꯔ ꯗꯤ ꯆꯦꯛꯀꯤꯡ ꯈꯔ ꯑꯁ ꯂꯣꯏꯔꯦ ꯋꯥꯃꯟꯕꯒꯤ ꯍꯧꯖꯤꯛ ꯈꯔ ꯐ꯭ꯔꯤ ꯑꯣꯏ ꯕ ꯑꯗꯨꯒꯤ ꯃꯤꯅꯤꯠ ꯇꯔꯥ ꯎꯝ ꯑꯟ ꯀꯩꯔꯨꯟ ꯇꯔꯥ ꯀꯨꯟ ꯀꯨꯟ ꯌꯧꯔꯦꯗ ꯐꯤꯞꯇꯤꯟ ꯃꯨꯛꯇꯤ ꯐ꯭ꯔꯤ ꯂꯩꯕꯒꯤ ꯑꯗꯨꯝ ꯍꯤꯞꯄꯝꯕꯅꯦ
ꯐꯩꯌꯦꯅꯦ ꯊꯕꯛꯇꯤ ꯌꯥꯝ ꯆꯤꯟꯕꯖꯥꯠꯅꯤꯅꯦ ꯅꯪꯁꯦ
ꯀ꯭ꯌꯝ ꯑꯁ ꯀꯩ ꯍꯥꯏꯁꯤꯔꯥ ꯋꯥ ꯐꯥꯎ ꯀꯟꯅ ꯉꯥꯡꯕ ꯉꯝꯗ꯭ꯔꯦ ꯀꯟꯅ
ꯋꯥꯗꯤ ꯋꯥꯔꯝꯃꯅꯤ
ꯀꯩ ꯍꯦꯟꯖꯥꯡ ꯆꯥꯈ꯭ꯔꯦ ꯑꯌꯨꯛꯇ
ꯑꯩꯈꯣꯏꯁꯦ ꯍꯋꯥꯏ ꯆꯥꯏ ꯍꯋꯥꯏꯒ ꯑꯜꯂꯨꯒ ꯀꯩꯀꯩꯅꯣ ꯆꯥꯏ ꯍꯋꯥꯏ ꯈꯛꯇꯪ ꯉꯥꯏꯔꯦꯗ ꯑꯩꯈꯣꯏꯗꯤ ꯍꯣꯁꯇꯦꯜꯗ ꯂꯩꯕꯅꯤꯅ ꯍꯋꯥꯏ ꯈꯛꯇ
ꯑꯩꯗꯣ ꯉꯁꯥꯏ ꯑꯌꯨꯛꯇ ꯊꯔꯣꯏ ꯊꯣꯡꯕ ꯑꯃ ꯑꯗꯨꯒ ꯎꯝ ꯀꯩꯅꯣ ꯃꯅꯥ ꯃꯁꯤꯡ ꯀꯩꯀꯩꯅꯣ ꯃꯃꯤꯡ ꯈꯪꯗꯕ ꯈꯔꯁꯨ ꯌꯥꯎꯋꯦ ꯈꯪꯗꯦ ꯑꯗꯨꯁꯨ ꯆꯝꯐꯨꯠ ꯐꯨꯠꯂꯦ ꯑꯗꯨꯒ ꯁꯀ꯭ꯋꯥꯁ ꯁꯀ꯭ꯋꯥꯁ ꯀꯥꯡꯁꯣꯏ ꯇꯧꯔꯒ ꯑꯗꯨꯝ ꯆꯥꯔꯦ ꯎꯝ ꯎꯝ ꯀꯩ ꯍꯥꯏꯁꯤꯔꯥ ꯁꯧꯒ꯭ꯔꯤꯒꯤ ꯃꯔꯨꯗꯣ ꯃꯔꯨ ꯃꯔꯨ ꯍꯥꯏꯁꯤꯔꯥ ꯃꯥꯥꯏ ꯃꯥꯒꯤ ꯕ꯭ꯂꯦꯛ ꯀꯂꯔꯗꯨ ꯑꯗꯨꯗ
ꯁꯤꯡꯖꯨ ꯁꯤꯡꯖꯨ ꯑꯣꯏꯅ ꯆꯥꯔꯦ ꯍꯣꯔꯦꯟꯗꯤ ꯀ ꯀꯩ ꯍꯤꯟꯖꯥꯡ ꯊꯣꯡꯗꯨꯏꯕ ꯅꯪꯗꯤ
ꯀꯩꯅꯣ ꯑꯩꯈꯣꯏꯗꯤ ꯍꯣꯁꯇꯦꯜꯗ ꯂꯩꯕꯅꯤꯅ ꯆꯥꯛ ꯢꯟꯖꯥꯡꯕꯨꯗꯤ ꯊꯣꯡꯗꯦꯗ ꯀꯩꯅꯣ ꯍꯣꯁꯇꯦꯜꯅ ꯊꯣꯡꯕꯗꯨ ꯑꯗꯨꯝ ꯆꯥꯏ ꯍꯋꯥꯏ ꯈꯛꯇꯅꯤ ꯑꯩꯈꯣꯏꯗꯤ ꯍꯋꯥꯏ ꯅꯠꯇ ꯅ ꯑꯇꯩ ꯀꯩꯁꯨ ꯆꯥꯗꯦ ꯍꯋꯥꯏꯗ ꯂꯣꯏꯖꯔꯦ ꯍꯋꯥꯏꯅ ꯈ꯭ꯋꯥꯏ ꯋꯥꯡꯕ ꯊꯥꯛꯅꯤ
ꯑꯩꯗꯣ ꯍꯣꯔꯦꯟꯁꯦ ꯈꯪꯗꯔꯦꯗ ꯀꯩ ꯍꯤꯟꯖꯥꯡ ꯊꯣꯡꯗꯣꯏꯅꯣ ꯏꯟꯖꯥꯡ ꯊꯣꯡꯅꯤꯡꯉꯥꯏꯁꯨ ꯀ꯭ꯌꯝ ꯂꯩ ꯇꯕ ꯑꯗꯨꯒꯤ
ꯂꯩꯇꯕ ꯍꯥꯏꯗꯤ ꯎꯝ ꯑꯌꯨꯛꯇ ꯆꯥꯔꯗꯤ ꯅꯨꯡꯊꯤꯟꯜꯗꯁꯨ ꯆꯥꯕ ꯍꯥꯎꯇꯦꯗꯅ ꯑꯗꯨꯒꯤ
ꯑꯥ
ꯍꯣ ꯗꯧ ꯊꯥꯗꯥꯎ ꯊꯣꯡꯁꯤꯔꯅ ꯈꯟꯕ ꯉꯁꯥꯏ ꯑꯌꯨꯛꯇꯤ ꯊꯔꯣꯏ ꯆꯥꯔꯦ ꯑꯗꯨꯒ ꯍꯧꯖꯤꯛꯁꯤ ꯗꯥꯎ ꯆꯥꯗꯣꯏꯔꯥ ꯅꯠꯇ꯭ꯔꯒ ꯏꯁꯀ꯭ꯋꯥꯁꯇꯣ ꯆꯝꯐꯨꯠ ꯑꯣꯏꯅ ꯆꯥꯁꯤꯔꯥ ꯈꯪꯗꯦ
ꯀꯩ ꯌꯦꯟꯖꯥꯡ ꯊꯣꯡꯗꯣꯏꯅꯣ ꯏꯔꯣꯝꯕꯁꯨ ꯆꯥꯅꯤꯡꯉꯦ ꯑꯍꯥ ꯁꯣꯏꯕꯨꯝꯒ ꯀꯩꯅꯣꯗꯣ ꯏꯔꯣꯟ ꯕꯒ ꯉꯥ ꯑꯌꯥꯏꯕꯗꯣ ꯊꯛꯑꯒ ꯍꯥꯎꯕꯅꯤꯅꯦ ꯑꯗꯨ ꯁꯨ ꯑꯗꯨ ꯇꯧꯕꯁꯨ ꯇꯜꯂꯕ ꯋꯥꯃꯟꯕꯒꯤ ꯆꯥꯛ ꯊꯣꯡꯅꯤꯡꯉꯥꯏꯁꯨ
ꯎꯝ
ꯁꯤꯉꯛ ꯇꯔꯦ
ꯑꯍꯥꯎ ꯈꯛꯇꯅꯦ ꯅꯪ ꯆꯥꯏ ꯑꯗꯨ ꯆꯅꯤꯡꯉꯛꯑꯦꯀꯣ ꯑꯈꯣꯏꯗꯣ
ꯕꯣꯜ ꯌꯦꯡꯕ꯭ꯔꯣ ꯃꯤꯠ ꯅꯥꯠꯀꯤ ꯉꯔꯥꯡꯒꯤꯗꯨ
ꯍꯣꯏ ꯌꯦꯡꯉꯦ ꯌꯦꯡꯉꯦ
ꯕꯣꯜ ꯌꯦꯡꯕ꯭ꯔꯥ ꯍꯥꯏꯕꯅꯤꯗ ꯉꯔꯥꯡꯒꯤꯗꯨ
ꯌꯦꯡꯉꯦꯕ ꯌꯦꯡꯉꯦ ꯑꯗꯨ ꯌꯦꯡꯉꯒ ꯑꯩꯗꯤ ꯏꯁꯄꯦꯟ ꯁꯄꯣꯔꯠ ꯇꯧꯋꯤ ꯑꯗꯨ ꯏꯁꯄꯦꯟ ꯉꯝꯕꯅꯤꯅ ꯌꯥꯝ ꯍꯔꯥꯎꯋꯤ ꯍꯥꯏꯁꯦ ꯌꯥꯝ ꯍꯔꯥꯎꯕ ꯅꯠꯇ꯭ꯔꯁꯨ ꯑꯗꯨꯝ ꯈꯔꯗꯤ ꯄꯦꯟꯖꯕ ꯍꯥꯏꯇꯥꯔꯦ ꯑꯩꯒ ꯅꯪ ꯅꯪꯗꯤ ꯌꯦꯡꯕ꯭ꯔꯣ
ꯑꯩꯗꯣ ꯉꯔꯥꯡꯗꯣ ꯌꯦꯡꯁꯤꯔꯅ ꯇꯧꯕꯅꯦ ꯌꯦꯡꯗꯦ ꯀꯩꯒꯤꯅꯣꯗ ꯑꯩꯗꯣ ꯉꯔꯥꯡ ꯗꯣ ꯎꯝ ꯆꯤꯡ ꯃꯊꯛꯇꯒꯤ ꯈꯣꯡ ꯒꯥꯔꯤ ꯁꯨ ꯆꯠꯇꯕ ꯑꯗꯨꯒꯤ ꯈꯣꯡꯅ ꯑꯗꯨꯝ ꯂꯥꯛꯑꯕ ꯑꯗꯨꯗꯒꯤ ꯕꯖꯥꯔꯁꯨ ꯑꯃꯨꯛ ꯀꯨꯝꯃꯦ ꯉꯁꯤꯅ ꯑꯃꯨꯛ ꯍꯧꯕꯅꯦꯕ ꯁꯝꯃꯔ ꯚꯤꯀꯦꯁꯟ ꯂꯣꯏꯔꯒ ꯉꯁꯤꯅ ꯑꯃꯨꯛ ꯁꯦꯁꯟꯗꯣ ꯑꯃꯨꯛ ꯍꯧꯔꯕ ꯑꯗꯨꯒꯤ ꯎꯝ ꯎꯝ ꯉꯔꯥꯡꯗꯨꯣ ꯕꯖꯥꯔ ꯈꯔ ꯆꯠꯂꯦ ꯏꯃꯥꯟꯅꯕꯤ ꯈꯔ ꯎꯅꯔꯨ ꯕ ꯑꯗꯨꯒ ꯐꯤꯔꯣꯜꯁꯨ ꯈꯔ ꯌꯦꯡꯕ ꯆꯠꯂꯨꯕ ꯑꯗꯨꯗꯒꯤ ꯑꯁ ꯋꯥꯃꯟꯕꯒꯤ ꯉꯔꯥꯡꯗꯣ ꯆꯥꯛꯇꯣ ꯊꯦꯡꯉ ꯆꯥꯏꯌꯦ ꯑꯗꯨꯒꯤ ꯆꯥꯛ ꯊꯦꯡꯉ ꯆꯥꯔꯒ ꯕꯣꯜ ꯌꯦꯡꯕ ꯉꯝꯗꯅ ꯑꯗꯨꯝ ꯇꯨꯝꯃꯦ ꯇꯨꯝ ꯍꯧꯒꯠꯂꯛꯄꯗ ꯄꯨꯡ ꯇꯔꯨꯛ ꯑꯌꯨꯛꯇꯣ ꯄꯨꯡ ꯇꯔꯨꯛ ꯇꯥꯔ ꯂꯩꯔꯝꯃꯦ ꯃꯤꯀꯞꯁꯨ ꯁꯨꯛ ꯁꯨꯡꯊꯣꯛ ꯊꯣꯛꯇꯦ ꯋꯥ ꯋꯥꯃꯟꯕꯒꯤꯔ ꯈꯪꯗꯦ
ꯀꯅꯥ ꯁꯞꯄꯣꯠ ꯇꯧꯒꯦ ꯁꯞꯄꯣꯠ ꯇꯧꯕꯗꯤ
ꯇꯧꯕ ꯍꯥꯏꯁꯤ ꯈꯪꯗꯦꯗ ꯑꯥꯔꯖꯦꯟꯇꯤꯅꯥ ꯑꯣꯏꯅꯗꯤ ꯁꯞꯄꯣꯠ ꯇꯧꯒꯅꯤ ꯈꯪꯗ꯭ꯔꯦ ꯗꯥꯎ ꯌꯦꯡꯕ ꯇꯥꯔꯦ
ꯑ
ꯉꯔꯥꯡꯒꯤ ꯃꯦꯆꯇꯨꯗꯤ ꯈꯪꯍꯧꯗ꯭ꯔꯦ ꯑꯩ ꯀꯅꯥ ꯀꯅꯥ ꯁꯥꯟꯅꯔꯤꯖꯥꯠꯅꯣ
ꯑꯣ ꯉꯔꯥꯡ ꯄꯣꯔꯇꯨꯒꯜ
ꯃꯇꯝ ꯁꯪꯗꯦꯗ ꯑꯗꯨꯒꯨꯝꯕ ꯌꯦꯡꯗꯤ ꯌꯦꯡꯅꯤꯡꯕꯅꯦ ꯑꯗꯨꯕꯨ ꯁꯪꯗꯕ
ꯑꯥ
ꯌꯦꯡꯅꯤꯡꯉꯦ ꯈꯜꯂꯁꯨ ꯌꯦꯡꯅꯕ ꯇꯧꯔꯁꯨ ꯃꯇꯝ ꯁꯪꯗꯦ
ꯕꯣꯜꯅ ꯃꯇꯝ ꯊꯦꯡꯕꯅꯤ ꯑꯗꯨꯒꯤ ꯌꯦꯡꯕꯁꯦ ꯋꯥꯔꯀꯇꯗꯨꯉꯥꯏ
ꯅꯪꯗꯤ ꯀꯅꯥ ꯀꯅꯥ ꯁꯞꯄꯣꯔꯠ ꯇꯧꯒꯦ
ꯑꯩꯁꯦ ꯏꯁꯄꯦꯟ ꯇꯧꯏ ꯑꯗꯨꯒ ꯀꯩꯅꯣꯁꯨ ꯑꯤꯔꯖꯦꯟꯇꯤꯅꯥꯁꯨ ꯇꯧꯋꯦꯗ ꯑꯅꯤ ꯂꯣꯏ ꯇꯧꯋꯦ ꯑꯗꯨ ꯉꯝꯃꯝꯕꯅ ꯑꯅꯤꯃꯛꯁꯦ
ꯑꯩꯁꯨ ꯑꯥꯔꯖꯦꯟꯇꯤꯅꯅꯦ
ꯑꯥ ꯈꯪꯗꯦꯗ
ꯃꯊꯪ ꯃꯦꯠꯁꯇꯗꯤ ꯑꯥꯔꯖꯦꯟꯇꯤꯅꯥꯒꯤ ꯃꯦꯠꯁꯇꯗꯤ ꯑꯗꯨꯝ ꯌꯦꯡꯉꯒꯦ ꯇꯨꯝꯅꯤꯡꯉꯁꯨ ꯑꯗꯨꯝ ꯈꯥꯡꯉꯒ ꯑꯗꯨꯝ ꯌꯦꯡꯉꯒꯦ ꯃꯊꯪꯗꯗꯤ
ꯑꯩꯁꯦ ꯑꯥꯔꯖꯦꯟꯇꯤꯅꯥꯁꯦ ꯈꯪꯗ꯭ꯔꯦꯗ ꯉꯝꯕꯨ ꯉꯝꯒꯗ꯭ꯔꯀꯣ ꯉꯝꯗ꯭ꯔꯗꯤ ꯕꯦꯔ ꯀꯥꯗꯧꯔꯤ ꯍꯥꯏ ꯁꯥꯟꯅꯔꯤꯅꯦꯅ ꯁꯦꯜꯗ ꯄꯪꯆꯪꯗ ꯆꯪ
ꯌꯨꯝ ꯄꯥꯜꯂꯕꯣ
ꯑꯦ ꯀ꯭ꯂꯥꯁ ꯍꯧꯔꯗꯤ ꯅꯪꯒꯤꯁꯦ ꯕꯣꯜ ꯌꯦꯡꯕ ꯅꯨꯡꯉꯥꯏꯔꯔꯣꯏꯅꯦ ꯑꯗꯨ ꯀ꯭ꯂꯥꯁꯨ ꯆꯠꯀꯗꯕꯅꯤꯅ
ꯀ꯭ꯂꯥꯁ ꯉꯁꯤ ꯍꯧꯔꯦ ꯁꯦꯁꯟ ꯑꯃꯨꯛ ꯍꯧꯔꯦ ꯉꯁꯤꯅ ꯑꯗꯨꯒꯤ ꯕꯣꯜ ꯌꯦꯡꯕꯗꯨ ꯑꯔꯖꯦꯟꯇꯤꯅꯥꯒꯤ ꯃꯦꯁꯇ ꯈꯤꯇꯪ ꯑꯗꯨꯝ ꯌꯦꯡꯉꯒꯦ ꯑꯗꯨꯒ ꯐꯥꯏꯅꯦꯜ ꯋꯥꯔꯦ ꯋꯥꯕꯕꯨꯗꯤ
ꯃꯣꯏꯗꯣ ꯉꯁꯤ ꯂꯩꯕꯅꯦ ꯑꯃ ꯏꯖꯤꯞꯀ ꯏꯖꯤꯞꯀ ꯀꯅꯥꯅꯣ ꯂꯩ
ꯉꯁꯤ ꯄꯨꯡ ꯀꯌꯥꯗꯅꯣ ꯂꯩꯔꯤꯁꯦ
ꯉꯁꯤꯁꯦ ꯄꯨꯡꯗꯤ ꯈꯪꯗꯦꯅꯦ ꯈꯔꯥ ꯊꯦꯡꯅ ꯑꯣꯏ
ꯑꯣ ꯄꯨꯡ ꯈꯪꯗꯦꯌꯦ ꯑꯗꯨꯕꯨ ꯐꯦꯟꯁ ꯂꯥ
ꯄꯨꯡ ꯃꯤꯠꯅꯥꯏꯠꯀꯤ ꯑꯣꯏꯔꯗꯤ ꯍꯥ ꯍꯥ ꯅꯪꯉꯣꯟꯗ ꯑꯃꯨꯛ ꯍꯥꯏꯔ ꯂꯩꯔꯦ ꯑꯩꯁꯨꯅꯦ
ꯈꯥꯔ ꯊꯦꯡꯗꯧ ꯃꯥꯥꯜ ꯊꯦꯡꯉꯗꯤ ꯌꯦꯡꯕ ꯉꯝꯗꯧ ꯃꯥꯥꯟꯗꯦꯗ ꯈꯪꯗꯦ
ꯎꯝ
ꯊꯦꯡꯕ ꯍꯥꯏꯁꯦ ꯃꯤꯠꯅꯥꯏꯠ ꯑꯣꯏꯗꯨꯏꯔꯥ ꯅꯠꯇ꯭ꯔꯒ ꯑꯌꯨꯛ ꯉꯟꯇꯥ ꯄꯨꯡ ꯑꯅꯤ ꯄꯨꯡ ꯑꯍꯨꯝ ꯑꯗ꯭ꯋꯥꯏꯗ ꯑꯃꯨꯛ ꯑꯣꯏꯔ ꯗꯤ ꯑꯁ ꯀꯥꯅꯥꯅ ꯌꯦꯡ
ꯑꯥ
ꯌꯦꯡ ꯉꯝꯗꯧꯒ ꯃꯥꯟꯗꯦꯗ ꯄꯨꯡ ꯃꯤꯠꯅꯥꯏꯠꯀꯤ ꯑꯗꯨꯒ ꯑꯌꯨꯛꯀꯤ ꯄꯨꯡ ꯑꯅꯤ ꯃꯈꯥꯏ ꯑꯍꯨꯝ ꯃꯈꯥꯏ ꯑꯗ꯭ꯋꯥꯏꯗ ꯑꯃꯨꯛ ꯇꯥꯔꯗꯤ ꯀꯅꯥꯅ ꯌꯦꯡꯕ ꯉꯝꯗꯣꯏꯅꯣ
ꯑꯗꯨꯗ ꯑꯣꯏꯔꯛꯇꯧ ꯃꯥꯜꯂꯦ
ꯉꯝꯖꯔꯔꯣꯏ
ꯇꯟꯗ꯭ꯔꯥ ꯑꯗꯨꯗ ꯑꯣꯢꯔꯗꯤ
ꯑꯁ ꯉꯝꯃꯔꯣꯢꯗ ꯑꯗꯨꯗ ꯑꯣꯏꯔꯗꯤ ꯀꯅꯥꯢ ꯄꯨꯡ ꯑꯍꯨꯝ ꯑꯗ꯭ꯋꯥꯏꯗ ꯄꯨꯡ ꯑꯅꯤ ꯑꯗꯨꯋꯥꯏ ꯗ ꯍꯧꯒꯠꯂꯒ ꯑꯗꯨꯝ ꯕꯣꯜ ꯌꯦꯡꯕ ꯍꯥꯏꯖꯦ ꯑꯁ
ꯑ ꯑ ꯌꯥꯝ ꯂꯨꯋꯦꯕ ꯑꯣꯖꯥꯈꯣꯏꯒꯤꯗꯤ ꯁ꯭ꯀꯨꯜ ꯆꯠꯂꯗꯤ ꯌꯥꯝ ꯂꯨꯕ ꯅꯠꯇ꯭ꯔ
ꯁꯤꯁꯦ
ꯐꯥꯏꯅꯦꯜꯗ ꯑꯣꯏꯅ ꯌꯦꯡꯉꯣ
ꯌꯦꯟꯗꯣ ꯐꯖꯅ ꯇꯥꯎꯔꯒ ꯑꯗꯨꯝ ꯆꯥꯅꯤꯡꯉꯦꯗ
ꯎꯝ
ꯍꯣꯏ ꯐꯥꯏꯅꯦꯜꯗ ꯑꯣꯏꯅ ꯐꯖꯅ ꯌꯦꯡꯊꯔꯒꯦ ꯊꯦꯡꯉꯁꯨ ꯊꯦꯡꯅꯀꯣ ꯃꯤꯠꯅꯥꯏꯗ ꯑꯣꯏꯒꯦꯔꯥ ꯑꯌꯨꯛꯇ ꯑꯣꯏꯒꯦꯔꯥ ꯅꯨꯡ ꯗꯤꯟꯗ ꯑꯣꯏꯒꯦꯔꯥ ꯈꯪꯗ꯭ꯔꯦ ꯐꯥꯏꯅꯦꯜꯗꯤ ꯑꯗꯨꯝ ꯌꯦꯡꯉꯒꯦ ꯌꯦꯡꯊ